ꯎꯝ ꯍꯂꯣ
ꯑꯦꯛꯁꯇꯦꯟ ꯑꯃꯨꯛ ꯇꯧꯈ꯭ꯔꯦ ꯍꯥꯏꯅꯦ
ꯀꯔꯤ ꯑꯦꯛꯁꯗꯦꯟ
ꯎꯝ ꯎꯝ ꯑ
ꯑꯥ
ꯅꯣꯏꯒꯤꯗꯤ ꯐꯔꯦꯅ ꯎ
ꯅꯣꯏꯒꯤꯁꯤ ꯅꯣꯏꯒꯤꯁꯨ ꯐꯔꯕꯅꯤꯗ
ꯑꯩꯁꯨ ꯌꯧꯅꯤꯉꯥꯏ ꯇꯧꯔꯦꯅ
ꯑ
ꯑꯌꯨꯛꯇꯨꯕꯨ ꯅꯣꯡ ꯐꯖꯅ ꯆꯨꯕ ꯃꯥꯜꯂꯦ
ꯎꯝ
ꯑꯩ ꯍꯧꯒꯠꯂꯛꯄ ꯃꯇꯝꯗ
ꯑ
ꯎ ꯀꯩꯅ ꯆꯠꯇꯠꯇꯤ ꯆꯠꯅꯤꯡꯗ꯭ꯔꯕꯅꯦ ꯑꯗꯣ ꯑꯌꯨꯛꯇꯨꯗꯤ
ꯎꯝ ꯍ
ꯑꯗꯣ ꯀꯩꯗꯧꯕ ꯃꯉ ꯑꯩ ꯆꯠꯁꯦ ꯍꯥꯏꯔ ꯃꯅꯦ
ꯈꯪꯗꯣꯏꯅꯦ ꯅꯪꯅ ꯍꯥꯏꯔꯛꯑꯣ
ꯑ
ꯍꯣꯏꯗꯤ ꯑꯗꯨꯝ ꯐ꯭ꯔꯤꯗ ꯂꯩꯥꯛꯏꯕꯅꯤꯅ
ꯏꯁꯁ ꯑꯩꯅꯣ ꯍꯥ ꯒꯥꯔꯤ ꯑꯃꯈꯛ ꯆꯠꯇꯣꯏꯕ
ꯀꯌꯥ ꯆꯠꯅꯤꯡꯕ꯭ꯔꯣ
ꯑ
ꯀꯅꯥ ꯀꯅꯥ ꯄꯣꯅꯤꯅꯤ ꯂꯅꯥ
ꯄꯨꯅꯤꯡꯕ ꯂꯩꯇꯦꯗꯅ ꯆꯠꯂꯗꯤ ꯃꯤ ꯈꯔ ꯌꯥꯝ ꯆꯠꯄꯗꯅꯣ ꯍꯥꯏꯅ
ꯑ ꯈꯪꯒꯦ ꯑ ꯆꯠꯅꯤ ꯃꯃꯤ ꯁꯄꯣꯕ ꯌꯥꯏꯗ
ꯑꯩꯗꯤ ꯃꯤ ꯂꯩꯇ‌ꯦꯗ ꯌꯨꯝ ꯂꯩꯒꯅꯤ ꯍꯥꯏꯕ ꯅꯠꯇ꯭ꯔꯣ ꯃꯥ ꯉꯁꯤ
ꯌꯨꯝ ꯂꯩꯅꯤ ꯑꯗꯨꯝ ꯉꯁꯤ ꯈꯛꯇ ꯅꯠꯇꯦ ꯅꯨꯡꯇꯤꯒꯤ ꯂꯩꯅꯤ ꯗꯦꯟꯇ‌ꯦꯜ ꯆꯠꯒꯅꯤ ꯍꯥꯏꯕꯅꯦ ꯑꯩꯈꯣꯏ ꯗꯦꯟꯇ‌ꯦꯜꯗꯣ ꯍꯥꯡꯗꯕ
ꯑꯣ ꯌꯥ ꯁꯦꯡꯕ ꯒꯨꯝꯁꯦ ꯄꯩꯁꯥ ꯀꯌꯥꯃꯨꯛ ꯂꯧꯕ꯭ꯔꯣ
ꯂꯤꯁꯤꯡ ꯑꯃꯒꯨꯝꯕ
ꯂꯤꯁꯤꯡ ꯑꯃꯒꯨꯝꯕ ꯋꯥꯟꯁꯇ ꯑꯗꯨꯝ ꯂꯣꯏꯈ꯭ꯔꯕ꯭ꯔꯣ ꯅꯠꯇ꯭ꯔꯒ ꯆꯥ ꯆꯥ
ꯈꯪꯅꯤꯡꯕ꯭ꯔꯣ
ꯁꯤ ꯌꯥ ꯁꯦꯡꯗꯔꯗꯤ
ꯇꯂꯞ ꯒꯨꯝꯕꯗꯨ ꯆꯥꯅꯨ
ꯆꯥꯗꯦꯗ
ꯑꯗꯨꯒꯨꯝꯕ ꯆꯥꯗꯕꯤꯗ ꯐꯖꯅ ꯕꯔꯁ ꯇꯧꯔꯗꯤ ꯁꯦꯡꯕꯅꯤꯗ
ꯑꯗꯨ ꯑꯣꯏꯔꯁꯨ ꯈꯔ ꯁꯥꯏꯅꯤꯡ ꯑꯣꯏꯍꯟꯅꯤꯡꯉꯦꯕ
ꯁꯦꯡꯉꫭ ꯁꯦꯡꯉꫭ
ꯍꯨꯝ ꯄꯩꯁꯥ ꯈꯨꯟꯕ ꯐꯪꯉꯒꯗꯤ ꯁꯦꯝꯒ‌ꯦ
ꯁꯤꯗꯤꯒꯤꯁꯨ ꯁꯦꯝꯕ ꯌꯥꯏꯅ ꯑꯃꯨꯛ ꯊꯛ ꯊꯛꯄ ꯆꯠꯀꯦꯔꯣ ꯁꯤ ꯐꯪꯔꯒ ꯑꯃꯨꯛ
ꯑ ꯊꯛꯇꯕ ꯀꯨꯏꯔꯦ ꯑꯩꯁ ꯑꯗꯨꯗ ꯁꯤꯖꯤꯟꯅꯗꯦꯍꯦ
ꯁꯛ ꯏꯀꯥꯏꯗ꯭ꯔꯣ ꯅꯆꯤꯟ ꯊꯤꯕꯗꯣ
ꯅꯠꯇꯦ ꯑꯩ ꯄꯩꯁꯥ ꯍꯧꯖꯤꯛ ꯁꯤꯖꯤꯟꯅꯩ ꯑꯗꯨ ꯑꯣꯏꯔꯁꯨ ꯑꯗꯨꯗꯗꯤ ꯁꯤꯖꯤꯟꯅꯗꯦ
ꯑꯗꯨ ꯑꯣꯏꯁꯨ ꯊꯥꯛꯇꯦ ꯍꯥꯏꯕꯗꯣ ꯏꯀꯥꯏꯗ꯭ꯔꯣ ꯍꯥꯏ
ꯊꯛꯄꯨꯗꯤ ꯊꯛꯏ ꯑꯗꯨ ꯑꯣꯏꯔꯁꯨ ꯄꯩꯁꯥ ꯁꯤ ꯄꯩꯁꯥꯗꯤ ꯊꯛꯇꯦꯍꯦ
ꯌꯥꯝ ꯐꯥꯔ‌ꯦ ꯌꯥꯝ ꯐꯔꯦ
ꯑꯩꯁ ꯊꯛꯑꯔꯣꯏꯗ
ꯈꯪꯗꯦꯗ ꯑꯈꫭꯏꯗꯤ ꯊꯥꯖꯕ ꯌꯥꯕ ꯋꯥꯕ꯭ꯔꯣ ꯑꯗꯣ
ꯎꯝ
ꯆꯤꯟ ꯊꯤꯕ꯭ꯔꯥ ꯊꯥꯖꯕ ꯌꯥꯕ ꯋꯥꯔ ꯈꯪꯗꯦ ꯑꯈꯣꯏꯗꯤ
ꯇꯣꯛꯈ꯭ꯔꯒꯦ ꯀꯥꯟꯅꯗꯦ ꯍꯛꯆꯥꯡ ꯁꯣꯛꯅꯤꯡꯉꯥꯏ
ꯎꯝ
ꯋꯥꯀꯤꯡ ꯋꯥꯀꯤꯡ ꯆꯠꯄ ꯍꯧꯔꯅꯤ
ꯎꯝ ꯆꯠꯂꯣ ꯆꯠꯂꯣ ꯆꯩꯔꯥꯎ ꯆꯤꯡꯗ
ꯑꯁ ꯆꯩꯔꯥꯎ ꯆꯤꯡꯗꯤ ꯆꯠꯂꯣꯏꯗ
ꯈꯨꯃꯟ ꯂꯝꯄꯥꯛ ꯒꯨꯝꯕꯗ ꯑꯥ
ꯍꯥꯏ ꯀꯣꯔꯠꯂꯣꯝ ꯅꯥ ꯈꯔ ꯅꯨꯡꯉꯥꯏꯌ‌ꯦ
ꯒꯥꯔꯤ ꯌꯥꯝꯃꯦꯅ ꯑꯗꯣ
ꯒꯔꯤ ꯆꯠꯇꯕ ꯂꯩꯌꯦꯅ ꯁꯥꯏꯠꯇ ꯐꯨꯠꯄꯥꯥꯠ
ꯈꯨꯃꯟ ꯂꯝꯄꯥꯛꯇ ꯆꯦꯟꯕ ꯆꯠꯂꯣꯅ ꯅꯨꯡꯉꯥꯏꯅꯤ
ꯎꯝ ꯏ ꯋꯥꯅꯦꯉ ꯄ
ꯀꯪꯂꯥꯗꯁꯨ ꯅꯨꯡꯉꯥꯏꯌꯦ ꯍꯥꯏꯕꯅꯦ
ꯀꯪꯂꯥꯗ ꯑꯁ
ꯎꯝ ꯑꯈꯣꯏꯒꯤꯗꯤ ꯍꯣꯏ ꯌꯥꯝ ꯂꯥꯞꯄꯦ
ꯑꯗꯨꯝ ꯅꯍꯥꯟ ꯑꯅꯤ ꯑꯍꯨꯝꯃꯛꯇꯤ ꯆꯠꯂꯦ ꯑꯗꯣ ꯍꯜꯂꯛꯄꯗꯀꯣ
ꯑꯁꯨ ꯆꯦꯟꯕ ꯍꯧꯈꯔꯁꯤꯔ ꯈꯪꯗꯦ ꯍꯛꯆꯥꯡ
ꯚꯤꯇꯥꯃꯤꯟꯗꯣ ꯈꯔ ꯊꯛꯑꯒ ꯆꯦꯜꯂꯣ ꯅꯪꯗꯤ
ꯎꯝ ꯊꯛꯇ꯭ꯔꯁꯨ ꯌꯥꯏꯗ
ꯑꯗꯨ ꯅꯠꯇ꯭ꯔꯗꯤ ꯎꯝ ꯀꯦꯟꯍꯧꯗꯅꯀꯣ
ꯑꯗꯨꯅꯦ ꯑꯩꯅ ꯀꯤꯕꯗꯣ ꯑꯃꯨꯛ ꯆꯠꯂꯒ ꯍꯦꯅ ꯍꯦꯅ ꯄꯤꯛ ꯀꯗꯤ
ꯄꯔꯣꯇꯤꯟꯒꯨꯝꯕ ꯊꯛꯑꯣ
ꯑꯥ ꯀꯔꯤꯒꯤꯅꯣ ꯑꯩ ꯁꯣꯏꯕꯗꯤ ꯂꯩꯇꯦ ꯂꯥꯏꯇꯦꯀꯣ ꯌꯥꯝ ꯄꯤꯛꯄ ꯂꯩꯗꯝꯕꯅꯦ ꯈꯪꯉꯦ ꯍꯥꯏꯅ
ꯎꯝ
ꯈꯪꯗꯦ ꯑꯩꯈꯣꯏꯁꯦ ꯀꯔꯤ ꯇꯥꯎꯕꯤꯒꯔ
ꯑꯗ
ꯍ ꯃꯤ ꯍꯣꯏ ꯏꯅꯥꯎ ꯅꯨꯄꯤꯁꯦ ꯑꯗꯨꯝ ꯄꯤꯛꯄꯅꯦ ꯍꯣꯏ ꯈꯣꯏ ꯑꯟꯇꯤ ꯍꯣꯏꯁꯨ ꯆꯥꯎꯕ ꯂꯩꯥꯏꯇꯦꯗ ꯏꯃꯥꯁꯨ
ꯌ ꯄꯥ ꯀꯩꯅꯦꯅꯤꯗ
ꯎꯝ ꯂꯣꯏꯔꯥꯛꯀꯤ ꯐꯥꯡꯒ꯭ꯔ ꯐꯖꯩꯌꯦꯦ ꯎꯝ ꯂꯨꯅ ꯇꯧꯔꯗꯤꯀꯣ
ꯎꯝ ꯍꯥꯎ ꯍꯥꯎ ꯄꯤꯖꯔꯣ
ꯎꯝ ꯉꯥꯏꯕ ꯋꯥꯈ꯭ꯔꯦꯗ
ꯏꯁ ꯀꯔꯤꯒꯤ ꯑꯣꯏꯦ
ꯐꯗꯤ ꯑꯔꯝ ꯍꯥ ꯀꯔꯤꯥ ꯆꯍꯤ ꯌꯥꯝ ꯊꯨ ꯊꯨꯅ ꯆꯠꯇꯦ ꯑꯗꯨ ꯑꯃꯨꯛ ꯀꯜꯂꯦ ꯋꯥꯅꯤꯡꯉꯥꯏꯂ ꯑꯥꯏꯇ ꯏꯗ
ꯉꯥꯏ ꯃꯗꯨ ꯀꯜꯂꯣ
ꯎꯝ ꯑꯈꯣꯏꯗꯤ ꯉꯝꯃꯦ ꯉꯕꯗꯨ
ꯉꯥꯏ ꯃꯈ ꯀꯜꯂꯣ
ꯀꯝꯅꯄꯨꯔꯇꯅꯤ ꯋꯥꯈꯥ ꯋꯥꯗ꯭ꯔꯁꯨ ꯌꯥꯏꯑꯦꯗꯤ ꯑꯁꯤꯒꯨꯝꯕ ꯊꯕꯥꯛꯇꯗꯤ ꯃꯇꯥꯡꯗꯗꯤ
ꯍꯣꯏꯅꯦ ꯅꯣꯏꯒꯤꯅꯤꯅꯦ ꯑꯅ ꯈꯜꯂꯤꯁꯦ
ꯎꯝ ꯅꯪ ꯈꯛꯇꯅꯦ ꯑꯗꯨꯝ ꯃꯥꯏꯅ ꯍꯥꯏꯕꯁꯦ ꯍꯣꯏ
ꯑꯝ
ꯃꯤ ꯑꯐꯏꯒ
ꯑꯗꯤ
ꯎꯝ ꯑꯩꯁꯦ ꯍꯥꯟꯅ ꯈꯪꯗꯕ ꯑꯗꯨꯒꯤꯅꯦ ꯍꯧꯖꯤꯛ ꯃꯍꯥꯛꯅ ꯈꯥꯡꯕ
ꯅꯪ ꯊꯌꯦꯒꯦ ꯀꯪꯃ
ꯑꯗꯅꯦ
ꯀꯔꯤꯒꯤ ꯁꯤꯃꯛ ꯊꯦꯡꯅ ꯈꯪꯕ꯭ꯔꯅꯦ
ꯈꯣꯏ ꯐꯖꯅꯁꯨ ꯄꯨꯟꯅꯕꯒꯤ ꯐꯖꯅ ꯄꯨꯟꯗ꯭ꯔꯁꯨ ꯈꯪꯉꯦ ꯍꯧꯖꯤꯀꯤ
ꯑ ꯈꯪꯈ꯭ꯔꯦ ꯀꯔꯤ ꯀꯔꯤ ꯈꯪꯈ꯭ꯔꯕ
ꯅꯪꯒꯨꯝꯅ ꯃꯤ ꯐꯥꯕ ꯂꯥꯏ
ꯑꯁ ꯂꯇ ꯂꯇ ꯁꯥ ꯂꯩ ꯀꯊ
ꯑꯣ ꯏꯔꯝ ꯀ ꯅꯣꯏ ꯏꯃꯥꯟꯕꯤꯁꯤ ꯏꯃꯥꯟꯅꯕꯤ ꯍꯈꯣꯏꯗꯤ ꯀꯣꯜ ꯇꯧꯔꯛꯇ꯭ꯔꯣ ꯃꯥꯅꯕꯤ ꯃꯥꯗꯣ
ꯇꯧꯔꯛꯇꯣꯏꯗ ꯍꯣꯏ
ꯀꯔꯤꯒꯤꯦꯔꯣ ꯇꯥꯎꯔꯥꯑꯣꯅ
ꯌꯥꯅꯤꯅ
ꯁꯨꯈ꯭ꯔꯦ ꯍꯥꯏꯔꯣ ꯅꯪꯒꯤꯗꯣ
ꯎꯝ ꯁꯨꯈ꯭ꯔꯅꯤꯗ ꯏꯕꯥꯅꯤ ꯇꯧꯔꯤꯉꯩꯗ
ꯑꯣ ꯌꯥꯝꯚꯏ ꯀꯣ
ꯐꯗꯤ ꯁꯨ ꯐꯥꯗꯤꯀꯣ ꯅꯪꯅ ꯑꯗꯨꯝ ꯄꯪꯍꯥꯏ ꯍꯥꯏꯕꯒꯤꯅꯤ
ꯑꯩ ꯑꯁ ꯑꯉꯥꯎꯕꯗꯣ ꯉꯥꯏꯕ ꯉꯝꯗ꯭ꯔꯦꯗ
ꯑ ꯌꯨꯝꯗꯒꯤ ꯑꯦꯟꯖꯥꯡ ꯅꯥꯄꯤ ꯊꯥꯔꯛꯇꯕ꯭ꯔꯣ ꯍꯟꯗꯛ
ꯊꯥꯗ꯭ꯔꯦ ꯍꯣꯏ ꯑꯩꯈꯣꯏꯗꯤ ꯄꯥꯛ ꯊꯥꯗꯦ ꯃꯣꯏ ꯊꯥꯒꯦ ꯍꯥꯏꯔꯁꯨ ꯂꯩꯔꯒ ꯊꯥ ꯊꯥꯒꯗꯕꯅꯦ
ꯊꯥꯔꯛꯑꯣ ꯍꯥꯏꯔꯅ ꯈꯔ ꯆꯤꯡꯒꯤ
ꯈꯪꯗꯦꯗ ꯂꯥꯎꯁꯨ ꯂꯥꯏꯇꯕꯅꯤꯅ ꯈꯣꯏꯗꯤ
ꯑꯣ ꯅꯣꯏꯁꯨ ꯂꯩꯔꯒ ꯆꯥꯕ꯭ꯔꯥ ꯑꯗꯨꯗ
ꯎꯝ ꯂꯩꯔꯒ ꯑꯩꯁ ꯑꯗꯣ ꯑꯩꯈꯣꯏ ꯈꯨꯟꯗꯅ ꯍꯦꯟꯅ ꯇꯥꯡꯉꯦ
ꯑꯣ ꯑꯣ
ꯑꯗꯨꯒꯤ ꯑꯩꯅ ꯊꯥꯔꯛꯀꯅꯨ ꯍꯥꯏꯕ ꯅꯍꯥꯟꯗꯤ ꯑꯩꯈꯣꯏ ꯐꯥꯔꯁ ꯏꯌꯥꯔ ꯁꯦꯀꯦꯟ ꯏꯌꯥꯔ ꯀꯥꯕ ꯃꯗꯤ ꯃꯥꯗꯤ ꯍꯥꯞꯇꯥ ꯍꯞꯇꯥꯗ ꯑꯃꯒꯨꯝꯕꯗꯤ ꯑꯗꯨꯝ ꯊꯥꯔꯛꯄꯅꯦꯕ
ꯎꯝ
ꯑꯗ ꯊꯥꯕ ꯇꯣꯛꯕ ꯃꯣꯏꯁꯨ ꯂꯩꯔꯒ ꯊꯥꯕꯅꯤꯅ ꯁꯤꯗꯁꯨ ꯂꯣꯏ ꯐꯪꯉꯦꯅ
ꯎꯝ ꯃꯥꯟꯅꯩꯗ ꯑꯗꯨ ꯑꯣꯏꯔꯗꯤ
ꯆꯞ ꯃꯥꯟꯅꯩꯌꯦ ꯑꯈꯣꯏ ꯂꯧꯕ ꯑꯃꯨꯛ ꯆꯠꯅꯤ
ꯚꯥꯔꯥ ꯇꯤꯡꯉꯦ ꯑꯃꯨꯛ ꯀꯥꯏꯗ ꯑꯃꯨꯛ ꯊꯤꯂꯨ ꯀꯥꯏꯗ ꯊꯔꯛ
ꯑꯩꯈꯣꯏꯒꯤ ꯂꯥꯏꯟ ꯒꯔꯤ ꯆꯠꯂꯦꯅ ꯑꯗꯨꯝ ꯅꯨꯡꯇꯤꯒꯤ
ꯍꯣꯏ ꯑꯗꯨꯗ ꯂꯧꯔꯨꯕ꯭ꯔꯥ ꯍꯥꯏꯕ꯭ꯔꯥ ꯑꯩꯅ ꯍꯥꯏꯕꯅꯦ
ꯥꯂꯥꯏꯟ ꯒꯥꯔꯤꯗ ꯊꯥꯝꯅꯦ ꯀꯩꯊꯦꯜꯗꯒꯤ ꯂꯧꯔꯒ ꯍꯦ ꯂꯥꯡꯉꯦ ꯍꯦ
ꯍꯥꯥ
ꯂꯥꯡꯉꯦꯍꯦ ꯀꯅꯥꯅ ꯏꯁꯥꯏ ꯊꯥꯎꯑꯣ ꯍꯥꯏꯕ꯭ꯔꯥ ꯍꯧꯖꯤꯛ
ꯃꯊꯟꯗ ꯊꯣꯛꯂꯛꯄꯅꯦ ꯐꯣꯟꯁꯦ ꯌꯥꯗ꯭ꯔꯦ
ꯑꯉꯥꯎꯕ ꯄꯥꯏꯕꯗꯣ ꯌꯥꯝ ꯀꯨꯏꯔꯕ ꯃꯥꯜꯂꯦꯗ ꯅꯪꯒꯤꯁꯦ ꯅꯪꯒꯤ ꯑꯃꯗꯤ ꯀꯥꯏ ꯆꯠꯈ꯭ꯔꯦ ꯑꯅꯤ ꯂꯥꯏꯕ ꯅꯠ ꯅꯠꯇ꯭ꯔꯣ ꯅꯍꯥꯟꯗꯤ
ꯏꯃꯥꯟꯅꯕꯒꯤ ꯃꯌꯥꯝ ꯑꯃ ꯌꯥꯗꯕ ꯄꯤꯕꯤꯌꯨ
ꯎꯝ ꯐꯣꯟ ꯗꯣ ꯀꯣꯜ ꯇꯕꯩ ꯌꯥꯔꯗꯤ ꯌꯥꯏꯗ
ꯎꯝ
ꯀꯣꯜ ꯇꯧꯅꯤꯡꯉꯥꯏꯀ ꯂꯩꯔꯗꯤ ꯌꯥꯌꯦ ꯌꯥꯝ ꯐꯇꯁꯨꯨ
ꯈꯔ ꯍꯦꯡ ꯆꯠꯇꯕꯀꯣ ꯚꯤꯗꯤꯑꯣꯒꯨꯝꯕ ꯌꯦꯡꯕꯗ
ꯅꯣꯏ ꯒꯦꯝ ꯁꯝꯅꯝꯃꯟꯕꯒꯤꯅꯦ ꯑꯗꯣ
ꯒꯦꯝ ꯁꯥꯟꯅꯗꯦꯗ
ꯁꯅ ꯑꯩꯁ
ꯍꯥꯟꯅꯗꯤ ꯁꯥꯟꯅꯔꯝ ꯃꯦ ꯍꯥꯟꯅꯗꯤ ꯁꯥꯟꯅꯔꯦ ꯍꯧꯖꯤꯛꯇꯤ ꯆꯨꯞ ꯆꯥꯞ ꯁꯥꯟꯅꯗ꯭ꯔꯦꯗ
ꯆꯠꯀꯦꯔꯣ ꯑꯃꯨꯛ ꯇꯧꯒꯦꯔꯣ
ꯍꯥꯥ
ꯆꯠꯀꯦꯔꯣ ꯑꯃꯨꯛ ꯇꯧꯒꯦꯔꯣꯅ
ꯁꯤ ꯌꯦꯟꯁꯥꯡ ꯊꯣꯡꯕ ꯍꯧꯗ꯭ꯔꯤ ꯃꯥꯂꯦꯗꯥ
ꯑꯣ ꯆꯥꯛꯁ ꯆ ꯐꯖꯥꯅꯤ ꯆꯥꯛ ꯀꯣ ꯦꯁꯇꯔꯤ ꯌꯥꯝ ꯀꯥꯟꯅꯦ ꯐꯖꯅ ꯆꯠ ꯆꯗ꯭ꯔꯗꯤ
ꯑꯗꯨꯗꯝ ꯆꯗ
ꯁꯤꯌꯥꯅꯅꯥ ꯈꯪꯈ꯭ꯔꯥꯏꯦ ꯈꯣꯏꯁꯨ ꯅꯅꯥ ꯍꯥꯟꯗꯤꯈꯣꯏꯁꯨ ꯊꯟꯗ ꯂꯩꯕꯅꯤꯅ ꯆꯥꯛ ꯆꯥꯅꯤꯡꯕ ꯃꯇꯝꯗꯒꯤ ꯊꯣꯡꯕ ꯍꯥꯎꯕꯅꯦꯕ
ꯆꯥꯛꯄꯨꯗꯤ ꯐꯖꯍꯅꯤ ꯆꯥꯛ ꯑꯗꯨ ꯃꯇꯝꯗꯣ
ꯃꯇ ꯑꯩꯈꯣꯏꯅꯤꯗ ꯑꯩꯈꯣꯏꯁꯨꯅꯦ ꯆꯥꯛꯗꯤ ꯐꯖꯅ ꯆꯥꯕ ꯑꯗꯣ ꯃꯇꯗ ꯑꯗꯨꯝ ꯇꯣꯉꯥꯟꯅ ꯆꯥꯏꯌꯦꯅ ꯑꯗꯨꯣ ꯐꯠꯇꯕ ꯃꯥꯜꯂꯦ
ꯌꯥꯔꯃꯨꯗ ꯃꯥꯅꯂꯦꯀꯣ
ꯎꯝ ꯅꯪ ꯈꯁꯤ ꯇꯧ꯭ꯔꯣ ꯈꯨꯁꯤꯤ
ꯑꯁ ꯑꯅ